ꯇꯥꯕ꯭ꯔꯣ
ꯑꯥ ꯇꯥꯏꯌꯦ
ꯎꯝ ꯑꯩꯅ ꯇꯧꯕꯗꯣ ꯀꯩꯅꯣ ꯅꯦ ꯅꯨꯡꯉꯥꯏꯇꯕ ꯅꯪꯅ ꯇꯧꯔꯛꯄꯗꯣ ꯅꯦꯠ ꯅꯨꯡꯉꯥꯏꯕꯅꯤꯅꯀꯣ
ꯎꯝ
ꯅꯪꯅ ꯇꯧꯔꯛꯄꯗ ꯍꯦꯟꯅ ꯋꯥꯔꯤ ꯁꯥꯟꯅꯕꯗꯣ ꯅꯨꯡꯉꯥꯏꯕꯒꯨꯝꯕ ꯑꯗꯨꯒꯤꯅꯤꯗ ꯅꯪꯉꯣꯟꯗ ꯇꯧꯔꯛꯑꯣ ꯍꯥꯏꯕꯗꯣ ꯅꯪꯅ ꯇꯧꯕ ꯌꯥꯗꯦ ꯑꯃꯨꯛ ꯍꯥꯏꯕꯒꯤ ꯇꯧꯕ ꯌꯥꯟꯗ꯭ꯔꯗꯤ ꯑꯩꯅ ꯇꯧꯔꯛꯄ ꯇꯥꯕꯅꯤꯗꯅ
ꯎꯝ
ꯑ ꯏꯅꯦ ꯐꯣꯟ ꯇꯧꯕ ꯏꯅꯦ
ꯑꯣ ꯍꯣꯏꯔꯦ
ꯍꯥ ꯎꯝ ꯐꯣꯟ ꯇꯧꯔꯛꯑꯦꯕ
ꯍꯥꯢꯕꯤꯌꯨꯔꯅ
ꯑꯗꯨ ꯈꯔ ꯀꯣꯟꯅ ꯍꯥꯏꯈ꯭ꯔꯒꯦ ꯐꯔꯛ ꯇꯥꯔꯛꯀꯅꯤ
ꯑꯩꯅ ꯍꯥꯏꯗꯤ ꯍꯥꯏꯕꯤꯈ꯭ꯔꯣ ꯍꯥꯏꯕꯅꯦ
ꯀꯩ ꯍꯥꯢꯕꯤꯈ꯭ꯔꯣ
ꯍꯥꯏꯕꯤꯈ꯭ꯔꯣ ꯍꯥꯏꯕꯐꯥꯎ ꯈꯪꯗ꯭ꯔꯗꯤ ꯀꯩ ꯍꯥꯏꯅꯤ
ꯌꯥꯗꯦꯕ ꯃꯦꯁꯦꯁ ꯑꯣꯏꯅ ꯊꯥꯈ꯭ꯔꯅꯤ
ꯑꯗꯨꯗꯨꯅꯦ ꯍꯥꯏꯔꯤꯁꯦ
ꯑꯩꯗꯤ ꯒꯌꯥꯟ ꯇꯥꯗꯦ ꯀꯩꯅꯣ ꯑꯗꯨꯝ ꯍꯥꯏꯌꯣ ꯑꯗꯨꯅ ꯃꯦꯁꯦꯁ ꯊꯥꯎ ꯊꯥꯈ꯭ꯔꯣ ꯍꯥꯏꯕ ꯌꯥꯗ꯭ꯔꯣ ꯑꯗꯨꯕꯨ ꯀꯩ
ꯃꯩ ꯂꯥꯛꯗꯦ ꯃꯩ ꯂꯥꯛꯇꯦ
ꯍ ꯑꯣ
ꯑꯁ ꯑꯩꯈꯣꯏꯒꯤ ꯒ꯭ꯔꯨꯞ ꯃꯤꯁꯦꯖꯁꯨꯁꯨ ꯑꯁ ꯌꯥꯝꯃꯟꯕꯒꯤ ꯌꯥꯗꯦꯅꯦ
ꯈꯪꯗꯦ ꯀꯩ ꯀꯩ ꯋꯥꯔꯤ ꯁꯥꯟꯅ ꯁꯅꯔꯤꯅꯣ ꯈꯪꯗꯦ ꯃꯣꯏꯁꯦ ꯑꯗꯨꯝ ꯊꯥꯅꯔꯒ ꯂꯩꯌꯦꯕ
ꯒ꯭ꯌꯥꯟ ꯇꯥꯗꯦ ꯀꯣꯂꯦꯖꯀꯤ ꯒ꯭ꯔꯨꯞ ꯃꯌꯥꯝꯁꯨ ꯀꯣꯂꯦꯖꯀꯤ ꯒ꯭ꯔꯨꯞ ꯃꯌꯥꯝꯁꯨ ꯂꯣꯏꯔꯦ
ꯎꯝ ꯑꯗꯨꯅꯦ
ꯑꯩꯈꯣꯏ ꯀꯣꯂꯦꯖꯀꯤ ꯒ꯭ꯔꯨꯞꯁꯨ ꯄꯣꯟ ꯌꯥꯝ ꯂꯩ ꯇꯔꯥ ꯌꯧꯔꯝꯗꯧ ꯃꯥꯜꯂꯦ ꯀꯣꯂꯦꯖ ꯀꯤꯉꯥꯛꯇ
ꯑꯁ ꯑꯩꯈꯣꯏ ꯑꯗꯣ ꯑꯇꯩ ꯑꯇꯩꯗꯣ ꯀꯩꯅꯣ ꯎꯝ ꯂꯦꯐ ꯇꯧꯊꯣꯛꯑꯣ ꯑꯗꯨꯅ ꯀꯩꯅꯣ
ꯑꯁ ꯐꯣꯟꯒ ꯌꯦꯡꯕ ꯃꯇꯝ ꯁꯪꯗꯦꯅꯦ ꯃꯇꯝ ꯂꯩꯗꯨꯅꯤ ꯑꯗꯨꯒꯨꯝꯕ ꯆꯦꯛ ꯇꯧꯅꯕ
ꯅꯍꯥꯟꯅ ꯈꯔ ꯅꯍꯥꯟꯅ ꯇꯧꯊꯣꯛꯄ ꯌꯥꯕꯅꯤ ꯅꯪꯁꯨ
ꯀꯣꯂꯦꯖꯀꯤ ꯑꯣꯏꯕꯒꯤ ꯑꯩꯅ ꯑꯗꯨꯝ ꯊꯝꯖꯕ ꯋꯥꯅꯤꯗ
ꯈꯔꯗꯤ ꯀꯥꯟꯅꯗꯕꯅꯦ ꯀꯣꯂꯦꯖꯀꯤ ꯑꯣꯏꯔꯁꯨꯀꯣ ꯀꯥꯟꯅꯗꯕꯅꯦ ꯑꯗ ꯈꯔꯗꯤ ꯑꯗꯨꯝ ꯂꯦꯐ ꯇꯧꯊꯣꯛꯑꯣ ꯈꯔ
ꯁꯇꯤꯜ ꯑꯣꯏꯔꯕꯅꯦ ꯂꯦꯞ ꯇꯧꯔꯅꯤꯗ
ꯎ ꯑꯄꯨꯟꯕꯒꯤ ꯈꯔꯗꯣ ꯑꯗꯨꯝ ꯀꯩꯅꯣ ꯇꯧꯊꯣꯔꯛꯑꯣ ꯑꯃꯨꯛ ꯄꯨꯟꯕꯒꯤ ꯈꯛꯇ ꯈꯔ ꯀꯥꯟꯅꯕꯁꯤꯡꯗꯣ ꯊꯝꯃꯣ
ꯎꯝ ꯑꯩꯅ ꯉꯁꯥꯏ ꯆꯥꯛꯆꯥꯕꯗꯀꯣ
ꯎꯝ
ꯑꯩ ꯉꯁꯥꯏ ꯆꯥꯛ ꯆꯥꯕꯗ ꯑꯩ ꯀꯔꯟꯅ ꯗꯣꯁꯇꯣ
ꯎꯝ
ꯑꯗꯨ ꯁꯥꯏꯌꯦꯕꯀꯣ
ꯎꯝ
ꯑꯗꯨ ꯇꯥꯏ ꯏꯆꯦꯒꯤ ꯃꯆꯥꯅꯨꯄꯥꯒ ꯂꯥꯛꯑꯒ ꯑꯩꯉꯣꯟꯗ ꯇꯧꯕꯕꯤꯒꯦꯛ ꯂꯩ ꯃꯥꯁ ꯆꯥꯅꯤꯡꯕ ꯍꯧꯥꯎꯔ ꯃꯥꯜꯂꯦꯕ
ꯍꯥ
ꯑꯁꯇ ꯂꯥꯛꯑꯥꯒꯥ ꯑꯩꯒꯤꯁꯨ ꯄꯤꯌꯣ ꯑꯩꯁꯨ ꯆꯥꯒꯅꯨ ꯃꯣꯔꯣꯛ ꯁꯥꯕꯅꯦ ꯍꯥꯏꯕꯤꯕ ꯑꯩꯅꯥ ꯁ ꯄꯌꯣ ꯑꯩꯁꯨ ꯃꯣꯔꯣꯛ ꯁꯥꯕ ꯆꯕ ꯍꯩꯔꯦ ꯍꯥꯏ ꯆꯥꯅꯤꯡꯕꯒꯤ ꯆꯥꯡꯗ
ꯎꯝ
ꯑꯗꯨꯒ ꯑꯩꯁꯨ ꯐꯔꯦ ꯄꯤꯖꯔꯦ ꯑꯃꯨꯛ ꯅꯤꯌꯦ ꯑꯃꯛ ꯆꯥꯛꯕ ꯂꯣꯏꯔꯦ ꯆꯥꯛꯀ ꯇꯣꯠꯄꯤꯌꯣ ꯍꯥꯏꯌꯦ ꯆꯥꯛ ꯇꯨꯂꯟ ꯑꯁꯤ ꯁꯤꯡꯖꯨꯗꯅꯤ ꯁꯤꯡꯖꯨꯗ ꯑꯗꯨꯗ ꯍꯥꯞꯄꯒꯄꯤꯌꯣ ꯍꯥꯏ ꯆꯤꯟꯕꯤꯌꯣ ꯍꯥꯏ ꯑꯗꯨ ꯏꯟꯕꯤꯔꯦ ꯑꯗꯨꯒ ꯑꯃꯨꯛ ꯏꯟꯕꯤꯌꯦ ꯑꯩꯅ ꯌꯥꯔꯦ ꯇꯣꯛꯈ꯭ꯔꯣ ꯆꯥꯔꯅ ꯍꯥꯏꯅ ꯍꯥꯏꯕꯤꯈ꯭ꯔꯦ ꯑꯗꯨꯒ ꯃꯥꯗꯣ ꯉꯥꯏꯍꯥꯛ ꯂꯩꯔꯒꯦ ꯑꯩꯉꯣꯟꯗ ꯀꯧꯏ ꯑꯩꯉꯣꯟꯗ ꯀꯧꯔꯒ ꯅꯪ ꯑꯗꯨꯗꯣ ꯀꯩꯗꯒꯤꯩ ꯂꯩꯕ꯭ꯔꯥ ꯍꯪꯂꯛꯑꯦ ꯑꯩꯉꯣꯟꯗ ꯃꯈꯪ ꯈꯪꯔꯒ ꯍꯣꯏ
ꯀꯥꯅꯨꯗꯧꯗ
ꯎꯝ ꯃꯥ ꯈꯪꯗꯦ ꯈꯪꯉꯦꯕ ꯑꯩ ꯀꯥꯏꯗ ꯂꯩꯕ꯭ꯔꯥ ꯍꯥꯏꯕꯗꯨꯣ
ꯑ
ꯑꯩꯅ ꯅꯪ ꯀꯩꯗꯧꯅꯤꯡꯉꯥꯏ ꯍꯩꯈꯤꯕꯅꯦꯕ ꯍꯥꯏꯌꯣ ꯅꯪ ꯀꯥꯏ ꯀꯥ ꯀꯥꯏꯅ ꯑꯗꯨ ꯃꯥꯗ ꯑꯩꯅ ꯍꯥꯏꯗ꯭ꯔꯤꯉꯩꯗ ꯃꯥꯅ ꯍꯥꯏꯌꯦ ꯑꯗꯨ ꯈꯣꯏꯗꯤ ꯂꯩꯕ꯭ꯔꯥ ꯀꯥꯏꯅꯒ
ꯑꯥ
ꯑꯩꯅ ꯇꯇꯩ ꯑꯩ ꯂꯩꯗꯤ ꯍꯕ ꯃꯥꯗꯦ ꯑꯩꯉꯣꯟꯗ ꯍꯥꯏꯌꯨꯅꯦ ꯑꯩꯁꯨ ꯍꯌꯦꯡ ꯑꯩ ꯍꯧꯒꯠꯄꯗ ꯂꯩꯔꯒ ꯆꯥꯒꯦ ꯀꯥꯏꯅ ꯑꯩꯒꯤ ꯄꯩꯁꯥ ꯂꯩꯑꯦ ꯑꯩꯈꯣꯏ ꯏꯄꯥꯒꯤ ꯄꯥꯔꯁꯇ ꯑꯩꯒꯤ ꯄꯩꯁꯥ ꯂꯩꯑꯦ ꯍꯥꯏ
ꯆꯠꯅꯤꯡꯕꯗ
ꯎꯝ ꯑ ꯑꯉꯥꯡ
ꯑ ꯑꯉꯥꯡꯁꯤꯡ ꯑꯉꯥꯡꯁꯤꯡꯕꯗꯣ ꯑꯗꯣ ꯍꯣꯠ ꯍꯣꯠ ꯀꯩꯀꯥ ꯑꯗꯨꯒꯨꯝꯕꯗꯣ ꯆꯥꯍꯟꯕꯗꯣ ꯌꯥꯗꯕꯅꯤꯀꯣ ꯑꯩꯈꯣꯏ ꯈꯨꯟꯒꯤ ꯑꯉꯥꯡꯁꯤꯡꯗꯨꯁꯨꯀꯣ ꯑꯁ ꯁꯥꯕꯅꯤꯅꯀꯣ ꯆꯥꯕꯒꯤꯀꯣ ꯄꯨꯛꯅꯕ ꯌꯥꯝ ꯌꯥꯎꯋꯦꯕ ꯑꯗꯨ ꯁꯥꯕꯒꯤ ꯑꯩꯈꯣꯏꯗꯤ ꯈꯔ ꯑꯍꯟ ꯑꯣꯏꯕꯅꯤꯅ ꯑꯗꯨꯝ ꯎꯝ ꯄꯨꯛꯁꯦ ꯈꯔ ꯀꯜꯂꯛꯗꯕ
ꯑꯗꯨꯗꯣ ꯑꯩ ꯍꯥꯏꯕꯤꯒꯦ ꯑꯗꯨ ꯆꯥꯗꯤ ꯆꯥꯍꯟꯒꯅꯨꯀꯣ ꯐꯠꯇꯕꯅꯤ
ꯑꯗꯨꯒꯤꯅꯦ ꯑꯉꯥꯡꯁꯤꯡꯗꯣ ꯆꯥꯕꯒꯤꯀꯣ ꯄꯨꯛ ꯅꯥꯕ ꯌꯥꯝ ꯂꯩꯌꯦꯕ
ꯑꯗꯨ ꯄꯣꯛꯅꯥꯏ ꯄꯨꯛꯅꯥꯏ ꯍꯥꯏꯔꯤꯛꯏꯗꯨ ꯑꯩ ꯍꯥꯏꯕꯤꯒꯦ ꯗꯣꯛꯇꯔ ꯆꯦꯛꯀꯑꯞ ꯆꯂꯣꯕꯒꯣ
ꯆꯠꯈꯤꯕꯅꯦ ꯑꯩꯈꯣꯏ ꯑꯩꯈꯣꯏ ꯏꯅꯥꯎꯄꯥꯁꯤꯡꯗꯤ ꯑꯗꯨꯃꯥꯏꯅ ꯇꯧꯗꯦ ꯑꯇꯩ ꯍꯥꯏꯕꯅꯦ
ꯑꯗꯨꯗꯨ ꯂꯥꯁꯇ ꯑꯦꯄꯦꯟꯗꯤꯛꯁ ꯅꯥꯔꯒ ꯂꯩꯒꯅꯤ ꯌꯦꯡꯉꯨꯀꯣ
ꯃꯣꯏ ꯍꯣꯁꯄꯤꯇꯥꯜ ꯆꯠꯈꯤꯕ ꯌꯥꯝ ꯌꯥꯎꯈꯤꯕꯅꯦ
ꯑꯩꯈꯣꯏ ꯂꯩꯀꯥꯏ ꯑꯩꯈꯣꯏ ꯂꯩꯀꯥꯏꯒꯤ ꯑꯉꯥꯡ ꯃꯆꯥ ꯑꯃꯁꯨ ꯑꯄꯦꯟꯗꯤꯛꯁꯅꯏ ꯍꯥꯏꯅꯈ ꯑ ꯑ ꯑꯗꯨ ꯇꯧꯈꯤꯕꯅꯦꯕ
ꯎꯝ
ꯑꯗꯨꯗꯣ ꯃꯣꯔꯦꯒꯤ ꯄꯣꯠ ꯆꯥꯒꯟꯕꯒꯤꯅꯦꯕ
ꯎꯝ
ꯑꯗꯨꯁꯨ ꯑꯃꯨꯛ ꯍꯥꯎꯕ
ꯑꯗꯨꯗꯅꯦ
ꯑꯩꯈꯣꯏ ꯑꯉꯥꯡꯁꯤꯡꯁꯨ ꯆꯗꯤ ꯆꯥꯍꯟꯅꯤꯡꯗꯦ ꯑꯗꯨ ꯑꯣꯏꯔꯁꯨ ꯑꯗꯨꯝ ꯌꯣꯍꯜꯂꯕꯅꯤꯅ ꯑꯗꯨꯝ ꯆꯥꯕ ꯇꯥꯔꯦꯅꯀꯣ ꯑꯗꯨꯝ ꯃꯣꯏꯁꯨ ꯆꯥꯏꯌꯦꯕ ꯂꯩ ꯂꯩꯔꯒ
ꯎꯝ ꯑꯁꯤꯗꯗꯤ ꯑꯉꯥꯡꯁꯤꯡꯁꯦ ꯌꯥꯝ ꯅꯨꯡꯉꯥꯏꯗ ꯆꯤꯡꯒꯤ ꯑꯉꯥꯡꯁꯤꯡꯒ ꯅꯨꯡꯉꯥꯏꯕ ꯍꯥꯏꯕꯕꯨ ꯑꯁ ꯑ ꯑꯁꯤꯒꯨꯝꯕ ꯑꯆꯥꯄꯣ ꯌꯥꯝꯅ ꯑ ꯑꯗꯨꯁꯨ ꯑꯗꯨꯒꯨꯝꯕꯗꯣ ꯌꯥꯝ ꯇꯧꯋꯦꯕ
ꯁꯤꯒꯤꯗꯤ ꯄꯨꯔꯥ ꯃꯣꯏꯅ ꯆꯥꯅꯤꯡ ꯆꯥꯅꯤꯡꯕꯗ ꯆꯥꯛꯄꯅꯤ
ꯌꯥꯝꯅꯁꯨ ꯁꯣꯜꯂꯤꯦ ꯑꯉꯥꯡꯁꯤꯡꯗꯣ ꯌꯥꯝꯅ ꯑꯉꯥꯡ ꯑꯣꯏꯔꯁꯨꯥꯛ ꯀꯟꯕꯒꯨꯝꯕ ꯆꯦꯟꯊꯣꯛ ꯆꯦꯟꯁꯤꯟ ꯇꯧꯕꯁꯤꯡꯗꯣ ꯗꯨ ꯍꯥꯏꯅꯤ ꯀꯔꯤ ꯍꯥꯏ ꯍꯥꯏꯕꯅꯣ ꯌꯥꯝ ꯊꯤꯒꯦ ꯍꯥꯏꯕꯣ
ꯑꯦ ꯅꯠꯇꯦꯗ ꯆꯄꯜꯗꯨ
ꯎꯝ
ꯑꯩꯈꯣꯏ ꯏꯄꯥꯅ ꯊꯕꯛ ꯇꯧꯕ ꯃꯐꯝꯗꯨꯗ ꯑꯅꯤ ꯑꯦꯛꯁꯇ꯭ꯔꯥ ꯂꯩꯕ ꯑꯗꯨ ꯑꯅꯤꯗꯨ ꯄꯨꯔꯛꯑꯦ ꯍꯥꯏꯕꯅꯤꯗ ꯑꯗꯨ ꯐꯔꯛꯑꯒ ꯑꯩꯈꯣꯏ ꯑꯩꯉꯣꯟꯗ ꯍꯥꯞꯄꯣꯅ ꯍꯥꯏꯕ ꯑꯗꯨꯕꯨ ꯑꯩꯒꯤꯗꯤ ꯁꯥꯏꯖꯇꯨ ꯈꯔ ꯆꯥꯎꯕ ꯑꯗꯨꯒ ꯑꯩꯗꯤ ꯑꯗꯨ ꯆꯄꯣꯜꯗꯨꯁꯨ ꯄꯥꯝꯗꯕ ꯄꯥꯝꯗꯤ ꯄꯥꯝ ꯆꯄꯜꯗꯨ ꯄꯥꯝꯁꯨ ꯄꯥꯝꯖꯩ ꯑꯗꯨꯒ ꯑꯩꯒꯤꯗꯃꯛꯁꯨ ꯆꯥꯎꯋꯦ ꯑꯗꯨꯗꯤ ꯍꯥꯏꯪꯅꯤꯡꯗꯦ ꯑꯩꯉꯣꯟꯗ ꯆꯄꯣꯜ ꯌꯥꯝ ꯂꯩꯗ
ꯑ
ꯆꯄꯜ ꯌꯥꯝ ꯂꯩ ꯍꯥꯏꯗꯤꯀꯣ ꯀꯩꯅꯣꯅꯤ ꯑꯩꯉꯣꯟꯗ ꯆꯠꯄꯒ ꯌꯥꯝ ꯂꯩ ꯍꯥꯏꯔꯦ ꯑꯁꯤ ꯑꯍꯟꯁꯤꯡꯅ ꯍꯥꯞꯄꯗ
ꯊꯦ
ꯑꯗꯨꯕꯨ ꯑꯗꯨꯒꯨꯝꯕꯒꯤ ꯆꯄꯜꯗꯨ
ꯍ
ꯑꯗꯨꯒ
ꯑ
ꯑꯅꯤ ꯂꯩꯔꯦ ꯑꯗꯨꯕꯨ ꯊꯕꯛ ꯆꯠꯄꯗꯨꯗꯤ ꯍꯥꯞꯄ ꯅꯨꯡꯉꯥꯏꯇꯦꯗꯅ ꯌ ꯊꯕꯛ ꯆꯠꯄꯗꯗꯤ ꯑꯗꯨꯝ ꯌꯨꯝꯗ ꯂꯩꯕ ꯑꯃ ꯍꯦꯛꯇ ꯑꯗꯨꯝ ꯍꯥꯞꯄꯒ ꯆꯠꯄꯗꯨꯅ ꯍꯦꯟꯅ ꯅꯨꯡꯉꯥꯏꯑꯦꯕ
ꯍꯥꯄ ꯅꯨꯡꯉꯥꯏꯔꯣꯏꯕ ꯑꯣꯏꯔꯦꯀꯣ ꯎꯝ ꯇꯥꯕꯣ